ꯍꯜꯂꯣ ꯇꯥꯔꯕꯣ ꯇꯥꯕ꯭ꯔꯣ
ꯑꯣ
ꯇꯥꯏꯌꯦ ꯇꯥꯏꯌꯦ ꯇꯔꯥꯉꯥꯃꯨꯛꯇꯤ ꯆꯪ ꯃꯥꯜꯂꯦ ꯁꯦꯀꯦꯟ ꯇꯔꯥꯃꯨꯛ ꯇꯔꯥꯉꯥꯃꯨꯛ
ꯑꯣ ꯎꯝ ꯑꯍꯥꯟꯕ ꯃꯈꯩ ꯑꯃꯨꯛ ꯌꯥꯗꯦꯅ
ꯎꯝ
ꯁꯤꯒ ꯃꯥꯄꯟ
ꯎꯝ ꯍꯣꯔꯦꯟꯅꯦ ꯈꯔ ꯁꯪꯗꯍꯜꯂꯣ ꯀꯩꯅꯣ ꯑꯪ ꯇꯥꯏ ꯇꯥꯏ
ꯇꯞꯄꯤ ꯌꯥꯝꯅ
ꯁꯦꯀꯦꯟ ꯀꯨꯟꯊ꯭ꯔꯥꯒꯨꯝꯕ ꯁꯪꯗ ꯍꯜꯂꯣ ꯍꯣꯔꯦꯟ ꯋꯥꯔꯤ ꯁꯥꯟꯅꯕꯁꯦ
ꯎꯝ ꯎꯝ ꯍꯣꯏ ꯍꯣꯏ ꯃꯃꯥꯡ ꯌꯥꯒꯤꯗꯃꯤꯅꯀꯣ
ꯍꯣꯏ ꯇ꯭ꯔꯥꯉꯥꯃꯨꯛ
ꯎꯝ ꯎꯝ ꯐꯔꯦ ꯑꯗꯨ ꯃꯩ ꯃꯩ ꯂꯥꯛꯄꯁꯨ ꯅꯨꯡꯉꯥꯏꯍꯦ ꯉꯥꯜꯂꯦ ꯐꯖꯅ ꯀꯩꯅꯣꯝ ꯇꯧꯋꯦ ꯃꯝꯃꯀ ꯃꯃꯝꯕ ꯁꯨꯝ ꯂꯩꯜꯂꯒ ꯀꯨꯏꯂꯩꯁꯤꯜꯂꯀꯅ ꯇꯟꯁꯤꯜꯂꯛꯑꯦꯗ
ꯎꯝ ꯍꯣꯏ ꯉꯁꯥꯏꯒꯤ ꯃꯩ ꯃꯨꯠ ꯈꯤꯕꯗꯨ ꯀꯩꯅꯣ ꯇꯧꯋꯦ ꯑꯁꯣꯝꯒꯤ ꯆꯤꯡꯂꯣꯝꯒꯤ ꯑꯃ ꯇꯨꯔꯦꯜ ꯋꯥꯡꯉꯨ ꯀꯥꯡꯕꯨꯨ ꯍꯥꯟꯅ ꯄꯨꯔꯛꯃꯝꯒ꯭ꯔꯦꯕꯀꯣ ꯑꯩꯈꯣꯏ ꯁ꯭ꯋꯥꯏꯗ ꯄꯨꯔꯥ ꯉꯥꯜꯂꯦꯕꯀꯣ ꯑꯩꯅ ꯑꯩꯅ ꯉꯁꯥꯏ ꯌꯦꯡꯉꯦ ꯑꯗꯨꯒ ꯑꯃꯨꯛ ꯀꯣꯟꯅ ꯑꯃꯨꯛ ꯑꯩꯈꯣꯏ ꯁꯣꯝꯒꯤ ꯑꯃꯨꯛ ꯃꯨꯠꯈꯤ
ꯍꯣꯏ ꯃꯣꯏ ꯀꯔꯤꯒꯤꯅꯣ ꯈꯪꯗꯦ
ꯎꯝ ꯎꯝ
ꯍꯥꯏꯔꯣ ꯍꯥꯏꯔꯣ
ꯃꯩꯁꯨ ꯃꯊꯧꯁꯨ ꯄꯨ ꯁꯥꯟꯅꯩ ꯍꯥꯏꯕꯅꯤꯅ ꯃꯩꯁꯨ ꯒ꯭ꯌꯥꯟ ꯇꯥꯔꯦ ꯃꯣꯏꯅ ꯇꯧꯅꯤꯡꯕ ꯄꯟ ꯇꯧꯜ ꯂꯩ ꯍꯥꯏꯕꯅꯤꯅ
ꯍꯣꯏ ꯑꯩ ꯅꯍꯥꯟꯆꯤꯡ ꯆꯠꯄꯦ ꯍꯥꯏꯕꯗꯣ
ꯎꯝ
ꯃꯣꯏ ꯅꯨꯄꯤ ꯈꯔꯗꯤ ꯌꯥꯝꯃꯦꯕꯀꯣ ꯑꯗꯨꯒ ꯅꯨꯄꯥꯁꯦ ꯔꯨꯁꯇꯝ ꯑꯦ
ꯎꯝ ꯎꯝ ꯍꯣꯏ ꯍꯣꯏ
ꯑꯩꯅꯦ ꯅꯪꯒꯤ ꯅꯪ ꯌꯥꯎꯔꯒꯗꯤ ꯁꯤ ꯅꯪ ꯑꯃꯝ ꯊꯥꯔꯅꯤ ꯑꯗꯒꯤ ꯑꯇꯩ ꯀꯅꯥꯒ ꯌꯥꯎꯔꯤꯅꯣ ꯈꯪꯗꯦ ꯑꯇꯣꯞꯄꯗꯤ ꯅꯨꯄꯥꯗꯤ
ꯀꯥꯛꯆꯤꯡꯗꯤ ꯀꯩꯅꯣ ꯇꯁꯤꯖ ꯉꯥꯛꯇꯔꯣ ꯑꯌꯥꯝꯕꯅ
ꯅꯨꯄꯤ ꯁꯦ ꯅꯨꯄꯤꯁꯦ ꯅꯠꯇꯦ ꯅꯠꯇꯦ ꯏꯝꯐꯥꯜ ꯂꯣꯝꯗꯒꯤ ꯃꯣꯏ ꯑꯗꯨꯝ ꯌꯣꯒ ꯑꯩꯈꯣꯏ ꯇꯥꯛꯃꯤꯟꯅꯕ ꯀꯥꯡꯕꯨ ꯀꯣ
ꯎꯝ
ꯑꯗꯨ ꯃꯣꯏꯁꯨ ꯌꯥꯎꯕ
ꯑꯣ ꯑꯣ ꯃꯣꯏ ꯃꯇꯝꯗꯤ ꯍꯥꯏꯅꯔꯕ ꯃꯇꯝ
ꯃꯇꯝꯗꯤ ꯍꯥꯏꯅꯗ꯭ꯔꯤ ꯍꯌꯦꯡ ꯈꯔ ꯅꯛꯁꯤꯜꯂꯀꯥꯟꯗ ꯍꯥꯏꯅꯁꯦꯅ ꯍꯥꯏꯕ
ꯑꯣ ꯍꯥꯏꯗꯤ ꯃꯣꯏ ꯈꯔ ꯉꯟꯗꯗꯤ ꯌꯥꯔꯣꯏꯕ
ꯎꯝ
ꯑꯩꯈꯣꯏꯁꯨ ꯈꯔ ꯉꯟꯅ ꯆꯈꯤꯝ ꯐꯩꯩꯅ ꯉꯟꯕꯨ ꯉꯜꯂꯗꯤ ꯐꯩꯅ ꯑꯗꯨ ꯑꯩꯈꯣꯏꯅ ꯑꯩꯈꯣꯏ ꯅꯍꯥꯟ ꯆꯠꯂꯁꯨ ꯑꯃꯨꯛ ꯀꯩꯅꫭꯇꯧꯔꯣꯏꯗ꯭ꯔꯣ ꯍꯥꯏꯗꯤ ꯉꯟꯃꯜꯂꯁꯨ ꯑꯃꯨꯛ ꯉꯥꯏꯕ ꯇꯥꯔꯣꯏꯗ꯭ꯔꯣ ꯀꯨꯏꯅꯉꯥꯏꯗꯧ ꯃꯥꯜꯂꯤ
ꯀꯨꯏꯅꯗꯤ ꯍꯣꯏ ꯑꯗꯨꯗꯣ ꯃꯥꯁꯤ ꯀꯩꯅꯣꯒꯤ ꯈꯣꯡꯖꯣꯝꯒꯤꯗ ꯐꯥꯎꯖꯤꯟꯗꯣꯏꯅꯤꯗꯅꯀꯣ
ꯈꯣꯡꯖꯣꯝꯗꯩ
ꯎꯝ ꯑꯗꫭ ꯂꯥꯡꯉꯊꯦꯜ ꯑꯥ ꯑꯗꯨ ꯑꯗꯨꯋꯥꯏꯗ ꯉꯥꯏꯅꯔꯒ ꯑꯗꯨꯝ ꯄꯨꯟꯅ ꯆꯪꯃꯤꯟꯅꯈ꯭ꯔꯁꯨ ꯌꯥꯏꯗꯅ ꯀꯥꯃꯤꯟꯅꯈ꯭ꯔꯁꯨ ꯎꯝ ꯑꯗꯨ ꯑꯩ ꯑꯗꯨꯝ ꯍꯪꯗꯣꯏꯅꯦ ꯃꯣꯏ ꯊꯧꯔꯀꯥꯟꯗ ꯍꯥꯏꯔꯛꯑꯝꯃꯣ ꯍꯥꯏꯔꯛꯑꯣ ꯑꯗꯨꯃꯥꯏꯅ ꯍꯥꯏꯅꯔꯒꯦ ꯎꯝ
ꯑꯗꯨ ꯃꯣꯏ ꯅꯨꯄꯥꯑꯃꯧ ꯌꯥꯎꯔꯣꯏꯗ꯭ꯔꯣ ꯍꯥꯏꯁꯤ ꯑꯥꯗꯩ
ꯑꯥꯗꯩ ꯀꯩꯅꯣꯗꯣ ꯑꯩꯅ ꯍꯧꯖꯤꯛ ꯍꯥꯏꯕ ꯏ ꯏꯃꯥꯟꯅꯕꯗꯣ ꯑꯗꯨꯒ ꯂꯥꯛꯃꯤꯟꯅꯗꯣꯏꯅꯤ ꯂꯥꯛꯃꯤꯟꯅꯗꯣꯏꯅꯤꯗ
ꯀꯥꯛꯆꯤꯛꯗꯩꯇ꯭ꯔꯣꯃꯕꯨ
ꯃꯥꯅꯦꯛꯀ ꯑꯥꯗ ꯂꯩꯕ
ꯑꯣ ꯑꯣ ꯍꯣꯏꯅꯤ ꯑꯗꯨꯏꯗꯤ ꯄꯤꯌꯥꯠꯇ ꯂꯥꯛꯄꯗꯣ ꯍꯟꯇꯛꯀꯥꯟꯖꯤ ꯅꯨꯡꯉꯥꯏꯇꯦꯅ
ꯑ ꯅꯨ ꯄꯌꯥꯠꯇ ꯂꯥꯛꯄ ꯑꯣꯏꯔꯁꯨ ꯃꯣꯏ ꯒꯥꯔꯤ ꯑꯆꯧꯕ ꯂꯥꯛ ꯄꯅꯤꯅ
ꯑꯣ ꯑꯆꯧꯕ ꯂꯥꯛꯇꯣꯏꯔꯥ ꯎꯝ ꯑꯣ ꯑꯩꯈꯣꯏꯅ ꯃꯆꯥ ꯆꯠꯄꯩ ꯋꯥꯅꯦ ꯏꯕꯥꯏ ꯍꯛꯇꯅꯤꯅꯦ ꯑꯗꯨꯗꯤ
ꯑꯥ ꯑꯩꯈꯣꯏ ꯁꯤꯗꯩ ꯑ ꯁꯤꯗꯩꯗꯤ ꯑꯩꯈꯣꯏꯅꯤ ꯈꯛꯇ ꯑꯣꯏꯗꯦ
ꯑꯣ ꯈꯗꯤ ꯈꯔ ꯉꯜꯍꯟ ꯐꯔꯦ
ꯍꯣꯏ ꯈꯔ ꯉꯟꯅ ꯆꯠꯅꯕ ꯇꯧꯁꯦ ꯑꯗꯨ ꯃꯣꯏ ꯀꯩꯀꯩ ꯆꯥꯕ ꯊꯛꯄꯒ ꯑꯃꯨꯛ ꯃꯨꯛ ꯈꯔꯗꯤ ꯌꯥꯎꯕꯅꯦ ꯃꯃꯥꯡ ꯆꯠꯀꯥꯟꯗꯗꯤ ꯑꯗꯣ ꯍꯟꯗꯛꯇꯤ ꯀꯩꯀꯩ ꯌꯥꯎꯗꯣꯏꯅꯣꯗꯤ ꯈꯪꯗꯦ ꯑꯗꯨꯝ ꯍꯥꯏꯔꯛꯑꯒꯦ ꯑꯩ ꯍꯌꯦꯡ ꯑꯩꯅ ꯑꯃꯨꯛꯇꯤ ꯌꯦꯔꯨꯝ ꯑꯃꯃꯝꯒ ꯇꯧꯔꯒ ꯑꯗꯨꯝ ꯆꯥꯕꯅꯦꯕ ꯑꯥꯗ ꯃꯊꯛꯇ ꯀꯣ ꯍꯣꯏ ꯌꯦꯡꯉꯁꯤ ꯁꯤꯗ ꯄꯨꯔꯒ ꯃꯣꯏꯅ ꯑꯗꯨꯝ ꯄꯨꯔꯛꯑꯅꯤ ꯑꯥꯗꯒꯤ ꯑꯗꯨꯝ
ꯑꯣ ꯍꯣꯏꯗ ꯃꯩꯅꯤ ꯃꯌꯥꯝꯕꯅꯤꯅ ꯃꯣꯏ ꯃꯥꯏ ꯁꯤꯟ ꯏꯗ
ꯍꯣꯏ ꯑ ꯄꯣꯠꯁꯨ ꯑꯥꯅ ꯍꯣꯡꯉꯤꯗꯅ ꯀꯣ ꯂꯐꯣꯏ ꯑꯣꯏꯔꯁꯨ ꯀꯩ ꯑꯣꯏꯔꯁꯨ ꯑꯗꯨꯝ
ꯑꯣ ꯑꯃꯗ ꯆꯟꯗꯔꯣ ꯃꯣꯏ ꯒꯥꯔꯤ ꯑꯃꯗ ꯆꯟꯗꯔꯣ ꯃꯣꯏꯅ ꯂꯥꯛꯇꯣꯏꯗꯨꯕꯨ
ꯆꯟꯅꯤ ꯑꯗꯨ ꯃꯣꯏ ꯃꯉꯥ ꯑꯣꯏꯔꯁꯨ ꯑꯗꯨꯝ ꯃꯣꯏ ꯅꯝꯆꯤꯜꯂ ꯑꯗꯨꯝ ꯇꯣꯡꯕꯅꯤꯅ ꯑꯗꯨꯝ
ꯄꯝꯕꯣꯏ ꯃꯉꯥ ꯍ ꯑꯃꯅ ꯑꯃꯅ ꯊꯧꯔꯛꯑꯅꯤ ꯅꯠꯇ꯭ꯔꯥ ꯑꯗꯨꯗꯤ ꯃꯣꯏ ꯃꯉꯥꯗꯤ ꯆꯟꯗꯤ ꯆꯟꯅꯤ ꯁꯨꯝ ꯁꯤ ꯃꯣꯏ ꯃꯉꯥ ꯁꯨꯔꯔꯕꯗꯤ
ꯍꯣꯏ ꯑꯗꯨꯅ ꯃꯅꯤꯡꯗ ꯑꯍꯨꯝ ꯇꯣꯡꯉꯁꯨꯀꯣ
ꯎꯝ ꯃꯥꯅꯤ ꯅꯪ ꯑꯩ ꯌꯥꯝꯅ ꯍꯥꯏꯕꯗꯨꯗ ꯑꯩꯗꯤ ꯌꯥꯝꯃꯛꯇꯣꯏꯕ꯭ꯔꯥꯁꯨ ꯈꯜꯂꯨꯏꯔꯦ
ꯌꯥꯝꯕ ꯍꯥꯏ ꯃꯤ ꯇꯔꯥꯃꯨꯛꯇꯤ ꯁꯨꯔꯝꯃꯣꯏꯗ ꯉꯁꯥꯏ ꯑꯩꯈꯣꯏ ꯀꯩꯅꯣ ꯇꯣꯉꯥꯟꯅꯕꯨꯗꯤ ꯍꯥꯡꯕꯅꯦ ꯀꯩꯅꯣꯗ ꯋꯥꯆꯦꯞꯇ
ꯃꯣꯏꯅ ꯒ꯭ꯔꯨꯞ ꯐ ꯆꯠꯇꯧ ꯀꯥꯡꯉꯨꯗ ꯑꯗꯨꯝꯕ ꯀꯥꯡꯉꯨꯔꯣ ꯃꯤ ꯌꯥꯝꯃꯝꯃꯣꯏ ꯑꯗꯨꯗꯤ
ꯎꯝ ꯑꯩ ꯅꯪ ꯌꯥꯎꯅꯦꯕꯨꯗꯤ ꯍꯥꯏꯈꯤꯗ꯭ꯔꯤ ꯑꯗꯨꯝ ꯍꯥꯏꯗ꯭ꯔꯁꯨ ꯑꯗꯨꯝ ꯀꯩꯁꯨ ꯀꯥꯏꯗꯦ ꯑꯩꯅ ꯄꯨꯗꯣꯏꯅꯤꯅꯀꯣ
ꯎꯝ ꯑꯩ ꯑꯦꯗ ꯇꯧꯔꯝꯗ꯭ꯔꯗꯤ ꯑꯈꯣꯏ ꯑꯩ ꯁꯔꯨꯛ ꯋꯥꯠꯂꯝꯕ ꯋꯅꯤꯗ
ꯍꯦ-ꯍꯦ-ꯍꯦꯍ ꯑꯩꯉꫭꯟ ꯑꯩꯉꯣꯟꯗ ꯀꫭꯛ ꯄꯤꯌꯔ ꯂꯩ ꯀꯩꯅꯣ ꯑꯗꯨ ꯍꯥꯏꯕꯨꯗꯤ ꯍꯥꯏꯅꯤꯌꯦ ꯀꯥꯟꯅꯕ ꯑꯃ ꯑꯩ ꯄꯨꯔꯛꯀꯅꯤ ꯑꯩ ꯏꯊꯟꯗ ꯂꯥꯛꯄ ꯅꯨꯡꯉꯥꯏꯇꯦ ꯈꯣꯠꯇꯦ ꯍꯥꯏꯔꯒ ꯑꯗꯨꯃꯥꯏꯅ ꯎꯝ
ꯍꫭꯏ ꯑꯗꯨ ꯀꯩꯁꯨ ꯀꯥꯏꯗꯦꯗ
ꯎꯝ
ꯆꯤꯡꯀꯥꯗꫭꯏꯃꯤꯅ ꯑꯩ ꯑꯩ ꯀꯩꯅꯣꯗꯨ ꯑꯣꯏꯔꯗꯤ ꯐꯩꯅꯥꯝ ꯁꯥꯡ ꯆꯪꯉꯝꯒꯅꯤ ꯃꯣꯏ
ꯈꯔꯗꯤ ꯁꯥꯡ ꯎꯝ ꯈꯔ ꯆꯪꯕꯅꯤ ꯂꯥꯏꯀꯣꯜ ꯂꯩꯕꯗꯨꯗꯒꯤ ꯈꯔ ꯆꯠꯂꯒ ꯑꯗꯨꯝ ꯑꯗꯨ ꯒꯥꯔꯤꯗꫭ ꯀꯋꯥꯏꯗ ꯊꯝꯃꯝ ꯗꯣꯏꯅꯣꯗꯤ ꯈꯪꯗꯦ ꯂꯩꯀꯣꯜ ꯂꯩꯕ ꯑꯗꯨꯋꯥꯏꯗꯕꯨꯗꯤ ꯈꯪꯅꯕ ꯂꯩꯌꯦꯕꯀꯣ ꯑꯩꯒꯤ ꯑꯗꯨ ꯃꯣꯏꯁꯦ ꯀꯋꯥꯏꯗ ꯊꯝꯅꯕꯅꯣꯗꯤ ꯈꯪꯗꯦꯕ ꯃꯣꯏꯁꯦ ꯒꯥꯔꯤꯁꯦ
ꯂꯩꯀꯣꯜ ꯂꯩꯕꯗꯩ ꯐꯩꯅꯥꯝ ꯁꯥꯡ ꯆꯪꯉꯝꯒꯅꯤꯗ
ꯍꯣꯏ ꯑꯗꯨꯅꯦ ꯍꯥꯏꯁꯦ ꯂꯩꯀꯣꯜ ꯂꯩꯕꯗꯨꯒ ꯆꯤꯡꯗꯨꯒꯗꯤ ꯈꯔ ꯐꯅꯌꯥꯝ ꯂꯥꯞꯅꯩꯗꯅꯀꯣ ꯑꯗꯨꯝ
ꯎꯝ
ꯑꯗꯨꯒꯤ ꯑꯩꯅ ꯈꯜꯂꯤꯁꯤꯅ
ꯍꫭꯏ ꯁꯤꯖꯤꯟ ꯅꯕꯝ ꯑꯃ ꯂꯩꯔꯗꯤ ꯐꯩꯍꯦ
ꯑꯗꯨ ꯃꯣꯏ ꯑꯗꯨꯝ ꯀꯥꯕꯌꯥꯏ ꯃꯣꯏ ꯈꯪꯗꯤ ꯈꯪꯉꯝꯒꯅꯤ ꯒꯥꯔꯤ ꯊꯝꯃꯝꯗꯤ
ꯑꯣ ꯌꯥꯏꯗꯤ ꯃꯣꯏ ꯑꯥ ꯃꯃꯥꯡ ꯆꯠꯂꯨꯕ ꯍꯥꯏꯁꯤꯕꯨ
ꯎꯝ ꯆꯠꯂꯨꯔꯦ
ꯎꯝ ꯍꯥꯏꯗꯤ ꯁꯨꯝ ꯃꫭꯏ ꯄꯩꯁꯥ ꯄꯤꯔꯁꯨ ꯊꯝꯃꯝ ꯂꯩꯔꯗꯤ ꯐꯩꯗꯅ ꯅꯠꯇ꯭ꯔꯥ ꯁꯣꯏꯗꯦꯗꯅ ꯍꯥꯌꯦꯡ ꯀꯥꯔꯨꯔ ꯍꯜꯂꯛ ꯀꯥꯟ ꯒꯥꯔꯤ ꯂꯩꯔꯝꯗ꯭ꯔꯗꯤ ꯅꯥꯕꯥ
ꯎꯝ ꯑꯩ ꯑꯗꯨꯝ ꯍꯥꯠꯂꯦ ꯌꯨꯝ ꯌꯧꯔꯛꯄꯗ
ꯑꯗꯨꯅꯦ ꯑꯆꯧꯕꯗꯤ ꯊꯥꯡꯒꯤꯔꯣꯏ ꯃꯆꯥꯗꯗꯤ
ꯑ! ꯇꯧꯕꯗꯤ ꯈꯪꯅꯕ ꯂꯩꯔꯕꯨꯗꯤ ꯀꯩꯁꯨ ꯀꯥꯏꯗꯦꯗ
ꯎꯝ ꯊꯝꯃꯝ ꯃꯥꯁꯨ ꯌꯥꯏ ꯍꯥꯏ ꯑꯗꯨꯃꯥꯏ ꯇꯧꯔꯒꯥꯅ ꯎꯝ
ꯍꯣꯏ ꯈꯪꯅꯕ ꯂꯩꯔ ꯁꯠ ꯏꯟꯖꯜꯂꯝꯃꯒ ꯑꯗꯨꯝ
ꯅ ꯑꯈꫭꯏ ꯁꫭꯝ ꯎꯝ
ꯍꯥꯏꯔꯣ
ꯀꯩ ꯀꯩꯅꯣ ꯑꯩꯈꯣꯏꯅ ꯁꯨꯝ ꯀꯥꯃꯤꯟꯅꯔꯝꯃꯥꯒꯥ ꯀꯩꯇꯧꯕ ꯂꯩꯗꯤ ꯂꯩꯒꯤꯕꯅꯤ ꯑꯃ ꯑꯅꯤꯒꯨꯝꯕ ꯀꯣ ꯑꯩ ꯁꯤꯗꯩ ꯄꯥꯟꯒꯤꯕ ꯀꯥꯡꯉꯨ
ꯍꯣꯏ ꯑꯩꯁꯨ ꯂꯩꯒꯤꯕꯅꯤ ꯏꯃꯥꯟꯅꯕ ꯈꯔꯗꯤ ꯑꯗꯨꯝ ꯀꯥꯎꯒ꯭ꯔꯦ ꯑꯈꯣꯏꯗꯤ ꯄꯥꯎ ꯐꯥꯎꯅꯗ꯭ꯔꯥꯅꯤꯅ
ꯃꯣꯏ ꯂꯣꯡ ꯕꯥꯇꯣꯟꯒ ꯇꯧꯔꯛꯈꯤꯗꯦꯅ
ꯊꯕꯛꯁꯤ ꯄꯨꯜꯂꯤꯀꯥꯟꯗꯗꯤ ꯑꯗꯨꯝ ꯕꯥꯇꯣꯟꯒꯨꯝꯕꯁꯤ ꯇꯧꯅꯩꯗꯅ ꯑꯣ ꯑꯗꯩ ꯊꯕꯛꯇꯣ ꯍꯥꯏꯗꯤ ꯂꯥꯞꯊꯣꯛꯈ꯭ꯔꯗꯩꯁꯦ ꯑꯗꯨꯝ ꯀꯣꯂꯥꯎꯃꯩ ꯀꯥꯎꯅꯒꯤꯗꯨꯅꯤ
ꯎꯝ ꯎꯝꯝ ꯆꯨꯝꯃꯦ ꯑꯗꯨꯕꯨꯗꯤ ꯉꯁꯤꯁꯦ ꯑꯃꯥꯎ ꯍꯥꯏꯔꯛꯇꯤꯅ ꯀꯩꯅꯣ ꯃꯈꯩꯗꯣ ꯃꯌꯥꯝ ꯕꯣꯛ ꯄꯥꯔꯇꯤꯁꯦ
ꯀꯩꯗꯧꯔ ꯖꯥꯠꯅꯣ
ꯑꯗꯨꯅꯤ ꯍꯥꯏꯁꯦ ꯀꯦꯔꯛ ꯑꯣꯖꯥ ꯗꯨꯗꯤ ꯅꯍꯥꯟꯃꯩꯗꯤ ꯅꯥꯕ ꯃꯣꯏ ꯅꯍꯥꯟ ꯑꯗꯨ ꯑꯗꯨ ꯇꯗ ꯇꯗ ꯇꯧꯔꯛꯄꯅꯦ
ꯀꯩꯅꯣꯒꯤꯗꯤ ꯑꯥꯂꯝꯈꯥꯏꯒꯤꯗꯤ ꯀꯃꯥꯏꯅ ꯇꯧ ꯑꯃꯨꯛ ꯍꯥꯏꯔꯛꯇꯕ꯭ꯔꯥ ꯉꯁꯤ
ꯉꯁꯥꯏ ꯑꯩꯒ ꯐꯣꯟ ꯏꯆꯝ ꯆꯝꯅ ꯁꯥꯟꯅꯔꯝꯕꯅꯦ ꯑꯩꯅ ꯁꯨꯝ ꯍꯪꯕꯩ ꯑꯗꯨ ꯆꯥꯛ ꯀꯩꯅꯣ ꯇꯧꯗꯣꯔꯤꯒ ꯍꯥꯏꯔꯛꯄꯅꯦ ꯑꯗꯣꯏ ꯑꯃꯨꯛ ꯆꯥꯛ ꯂꯣꯏꯔꯒ ꯀꯩꯅꯣ ꯇꯧꯅꯤ ꯍꯥꯏꯔꯛꯄꯅꯦꯕ
ꯑꯣ ꯃꯣꯏ ꯀꯤꯡꯕꯣꯟ ꯃꯨꯛ
ꯍꯣꯏ ꯊꯥꯏ ꯀꯩꯅꯣ ꯔꯨꯝ
ꯑꯣ ꯍꯣ ꯍꯣ
ꯑꯥ ꯀꯩꯅꯣꯗ ꯊꯥꯕ ꯁ꯭ꯀꯨꯜꯗ ꯀꯩꯅꯣꯗ ꯍꯣꯏ ꯑꯥꯒꯤ ꯀꯔꯤ ꯀꯔꯤ ꯀꯩ ꯂꯝ ꯀꯧꯕ ꯑꯗꯨꯏꯗꯨꯗ ꯃꯣꯏ ꯇꯣꯡꯉ ꯈꯔ ꯌꯥꯝ ꯌꯥꯝ ꯂꯧꯕ ꯌꯥꯝ ꯑꯃꯨꯛꯁꯨ ꯌꯥꯝꯃꯨꯛꯁꯨ ꯌꯥꯝꯗꯕ ꯍꯥꯏꯇꯥꯔꯦ
ꯎꯝ ꯑꯗꯨ ꯈꯨꯐꯥ ꯑꯃ ꯂꯩꯕꯗꯨꯕꯨꯗꯤ ꯐꯩ ꯇ꯭ꯔꯥꯗꯤ ꯁꯤ ꯕꯖꯥꯔ ꯖꯥ ꯌꯣꯟꯕꯗꯨꯗꯤ ꯁꯤꯠ
ꯍꯣꯏ ꯑꯣ ꯈꯔ ꯍꯦꯟ ꯑꯦ ꯇꯧꯔꯦꯅ ꯃꯥꯏ ꯍꯥꯏꯔꯛꯏ ꯍꯣꯔꯦꯟ ꯁꯣꯝꯗ ꯂꯛꯑꯒ ꯌꯣꯜꯂꯕꯣ ꯌꫭꯟꯗꯕꯁꯨ ꯌꯥꯎꯋꯦ ꯁꯤꯠꯄꯗꯤ ꯈꯔ ꯋꯥꯂꯦ
ꯑ ꯍꯣꯏ ꯑꯗꯨ ꯍꯥꯏꯗꯤ ꯕꯦꯀꯔꯤ ꯃꯌꯥꯝꯁꯨ ꯊꯣꯛꯂꯛꯏꯗꯅ ꯀꯣ ꯁꯥ ꯃꯌꯥꯝ ꯊꯣꯛꯂꯛꯑꯃꯤꯅ ꯑꯗꯨꯅꯅꯤꯅꯦ
ꯎꯝ ꯌꯦ ꯑꯃꯗꯨꯗꯤ ꯑꯩꯒ ꯃꯥꯅꯔꯝꯅꯤ ꯃꯁꯤ
ꯃꯁꯤꯡ ꯑꯃꯗꯨꯅꯤ ꯁꯤꯖꯦ ꯅꯪ ꯑꯩꯅ ꯊꯥꯕꯗꯣ ꯇꯔꯨꯛ ꯈꯛꯇ ꯁꯨꯔꯤꯗ
ꯑꯣꯍꯣ ꯉꯁꯥꯏ ꯑꯣ
ꯑꯩ ꯑꯇꯣꯞꯄ ꯇꯧ ꯇꯧꯗꯦꯕ
ꯑꯗꯨꯅꯅꯤ
ꯎꯝ ꯄꯩꯁꯥꯁꯨ ꯆꯥꯎꯔꯝꯒꯤꯔꯣꯏ ꯁꯤꯃꯥꯗꯤ
ꯀꯌꯥꯅꯣ ꯐꯪꯉꯤꯕꯗꯨꯕꯨ
ꯑꯩꯒꯤꯔꯣ
ꯎꯝ
ꯎꯝ ꯉꯁꯤ ꯆꯪꯉꯛꯄꯗꯨꯔ ꯅꯠꯇ꯭ꯔꯒꯅ
ꯁꯤꯒꯤ ꯁꯤꯒꯤ ꯆꯉꯛꯄꯗꯣ
ꯁꯤꯒꯤꯗꯤ ꯂꯨꯄꯥ ꯆꯥꯝꯃꯒ ꯃꯔꯤꯐꯨ ꯃꯉꯥꯃꯨꯛꯇꯅꯤꯗ
ꯀꯌꯥ ꯃꯨꯛ ꯁꯟꯅꯔꯒ
ꯃꯔꯤꯃꯨꯛꯇꯪ ꯁꯟꯅ
ꯀꯔꯤ ꯃꯔꯤ ꯍꯥꯏꯗꯤ ꯍꯥꯟꯅꯩ ꯃꯔꯤ ꯁꯥꯟꯅ ꯀꯥꯟꯗ
ꯎꯝ ꯎꯝ
ꯄꯩꯁꯥ ꯆꯥꯝꯅꯤꯐꯨꯃꯉꯥ ꯃꯨꯛꯇꯥ ꯑꯣꯏ ꯀꯃꯥꯏ ꯑꯣꯏꯔꯤꯝꯅꯣ
ꯃꯔꯤꯐꯨ ꯃꯉꯥ ꯑꯗꯣ ꯈꯪꯗꯦ ꯀꯌꯥ ꯀꯃꯥꯏꯅ ꯇꯧꯋ ꯑꯗꯨꯁꯨ ꯄꯤꯛꯑꯝꯒꯅꯤ ꯄꯩꯁꯥ ꯄꯩꯁꯥ ꯄꯤꯛꯅ ꯁꯥꯔꯝꯒꯅꯤꯕ ꯁꯤꯁꯤꯁꯨ
ꯑꯣ ꯍꯣꯏ ꯑꯗꯨꯅꯦ ꯑꯩ ꯃꯔꯤ ꯌꯦ ꯐꯅꯥꯝ ꯑꯃ ꯌꯥꯝꯒꯤꯗ꯭ꯔꯣ
ꯌꯥꯃꯦ ꯑꯩꯅ ꯀꯃꯥꯏ ꯇꯧꯕꯅꯣ ꯈꯪꯗꯦ ꯅꯪ ꯐꯣꯟ ꯑꯅꯧꯕ ꯑꯣꯏꯕꯒꯤ ꯌꯥꯝ ꯁꯦꯡꯕ ꯑꯣꯏ ꯖꯥꯠꯂꯥ
ꯑꯩꯅ ꯇꯧꯗꯁꯨ ꯅꯪ ꯇꯧꯕꯁꯨ ꯌꯥꯝ ꯌꯥꯎꯋꯤꯗ ꯃꯃꯥꯡꯗ ꯑꯣ ꯄꯨꯜꯂ ꯁꯥꯒꯤꯕꯅꯤꯗꯅꯀꯣ ꯎꯝ ꯑꯗꯨꯅ
ꯂꯧꯈꯠꯈꯤꯕ꯭ꯔꯥ ꯅꯠꯇ꯭ꯔꯒꯅ ꯃꯤꯅ ꯇꯧꯔꯛꯄꯩꯁꯨ ꯌꯥꯎꯒꯤꯕ꯭ꯔꯥ ꯌꯥꯎꯗ꯭ꯔꯥ ꯑꯩ ꯈꯪꯗ꯭ꯔꯦꯕ ꯑꯗꯨꯃꯗꯤ
ꯌꯥꯎꯔꯝꯗꯧ ꯃꯥꯜꯂꯦ ꯌꯥꯎꯔꯝꯗꯧ ꯃꯥꯜꯂꯦ
ꯃꯥꯂꯦ
ꯎꯝ ꯑꯗꯨ ꯑꯗꯨꯀꯥꯟꯗ ꯑꯈꯣꯏꯁꯨ ꯁꯝꯅ ꯍꯥꯏꯔꯗꯤ ꯑꯩꯒꯤꯗꯤ ꯃꯔꯤꯈꯛꯇ ꯇꯧꯖꯔꯁꯨꯀꯣ ꯑꯣꯛꯄꯗꯤ ꯑꯃꯨꯛ ꯃꯁꯤꯡ ꯃꯔꯤ ꯃꯉꯥ ꯁꯨꯈꯤꯗꯅꯀꯣ ꯈꯔ ꯎꯝ ꯍꯣꯏꯁꯦ ꯈꯔꯕꯨ ꯐꯪꯒꯗꯤ ꯑꯈꯣꯏꯗꯤ ꯑꯗꯨꯝ ꯌꯥꯏ
ꯍꯣꯏ ꯑꯩꯅ ꯈꯜꯂꯨꯕꯗꯅ ꯂꯨꯄꯥ ꯂꯤꯁꯤꯡ ꯑꯃꯃꯨꯛꯀ ꯐꯪꯉꯗꯤꯒ ꯈꯜꯂꯨꯕ ꯑꯩꯅ
ꯍꯣꯏ ꯑꯗꯨꯋꯥꯏ ꯌꯧꯔꯕꯨꯗꯤ ꯆꯞ ꯆꯔꯤꯃꯤ ꯕꯦꯁꯅꯤ ꯌꯧꯗꯕꯩꯋꯥꯅꯤ ꯎꯝ ꯎꯝ ꯎꯝ ꯑꯩ ꯃꯤ ꯌꯥꯝ ꯊꯤꯟꯗꫭꯛ ꯊꯤꯟꯖꯤꯟ ꯋꯥꯔꯤꯕꯨ ꯈ꯭ꯋꯥꯏ ꯆꯥꯎꯔꯥꯛꯄ ꯑꯃ
ꯑꯁ ꯑꯩꯅ ꯃꯤ ꯄꯨꯁꯤꯜꯂꯤꯁꯤ ꯈꯨꯌꯥꯝꯗꯤ ꯌꯥꯝꯃꯕꯅꯤ ꯅꯣꯏꯗꯩꯁꯨ ꯈꯔ ꯑꯃ ꯌꯥꯎꯔꯦꯀꯣ ꯑꯗꯩꯗꯤ ꯉꯥꯥꯟꯊꯣꯏꯅꯁꯨ ꯈꯔ ꯍꯥꯞ ꯑꯗꯨꯒ ꯑꯩꯅ ꯑꯩ ꯑꯩꯒꯤ ꯃꯔꯨꯞ ꯃꯄꯥꯡ ꯃꯈꯩ ꯐꯅꯌꯥꯝ ꯍꯥꯞꯄꯕꯅꯦꯕ
ꯎꯝ ꯌꯥꯝꯃꯤ ꯌꯥꯝꯅꯤ ꯁꯨꯝ ꯌꯦꯡꯕꯗꯣꯀꯣ
ꯎꯝ
ꯍꯣꯏꯅꯦ ꯑꯗꯨꯝꯕꯗꯣ ꯑꯈꯣꯏ ꯃꯥꯏ ꯀꯩꯅꯣ ꯇꯧꯔꯛꯄꯩ ꯈꯔ ꯀꯥꯟꯅꯖꯕꯒꯥꯡ ꯂꯩꯔꯗꯤ ꯐꯔꯣꯏꯗ꯭ꯔꯣ
ꯎꯝ ꯃꯥꯅꯕꯨꯗꯤ ꯎꯝ ꯄꯩꯁꯥ ꯈꯔ ꯈꯥꯏꯔꯛꯀꯦ ꯃꯤ ꯈꯔꯒ ꯍꯥꯞꯄꯨ ꯍꯥꯞꯄꯨ ꯍꯥꯏꯕꯅꯤ ꯑꯩꯅ ꯑꯩ ꯃꯤ ꯂꯩꯇ꯭ꯔꯦ ꯍꯥꯏꯈꯤꯕꯅꯦ
ꯀꯩ ꯄꯩꯁꯥ ꯈꯥꯏꯔꯛꯀꯦꯅ ꯀꯩꯒꯤ
ꯍꯥꯞꯄꯤꯕꯗꯨꯒꯤ ꯁꯨꯝ ꯍꯥꯏꯗꯤ ꯏꯃꯥꯟꯅꯕꯗꯨꯅ ꯃꯥꯥꯏ ꯍꯥꯏꯗꯤ ꯇꯣꯉꯥꯟꯅ ꯄꯨꯟꯅ ꯒ꯭ꯔꯨꯞ ꯑꯁ ꯁꯦꯝꯕ ꯍꯥꯏꯁꯦ ꯃꯥꯏꯁꯨ ꯈꯤꯇꯪꯗꯤ ꯀꯥꯟꯅꯕ ꯐꯪꯉꯝꯗꯣꯏꯅꯤꯗꯅꯀꯣ
ꯍꯣ ꯍꯣ ꯑꯗꯨꯅ ꯃꯥꯏ ꯁꯨꯃꯩ ꯂꯩ ꯍꯥꯏꯕ ꯃꯤ ꯑꯃ ꯑꯃꯥꯥꯏ ꯂꯩꯕꯒꯤ
ꯍꯣꯏ ꯃꯥꯏꯁꯨ ꯆꯍꯤ ꯑꯃ ꯐꯥꯖꯤꯜꯂꯛꯄꯒꯤ ꯃꯣꯏ ꯑꯥꯗꯩ ꯃꯊꯛꯇꯒꯤ ꯅꯪꯒꯤ ꯇꯣꯉꯥꯟ ꯑꯃ ꯁꯦꯝꯃꯨ ꯍꯥꯏꯔꯒ ꯄꯤꯔꯛꯄꯅꯦꯕ
ꯑꯣ ꯑꯃꯥꯏ ꯄꯨꯂꯞ ꯍꯩ ꯍꯥꯏꯔꯛꯇꯣꯏꯖꯥꯠꯂ ꯑꯇꯩ ꯃꯤꯁꯨ ꯑꯩꯈꯣꯏꯁꯨ꯫
ꯑꯗꯨ ꯀꯨꯏꯔꯕꯨꯗꯤ ꯍꯥꯏꯔꯛꯄꯁꯨ ꯌꯥꯏ ꯑꯗꯣ ꯀꯩꯅꯣ ꯇꯧꯋꯦ ꯑ ꯍꯥꯏꯗꯤ ꯎꯝ ꯄꯣꯖꯦꯛꯇꯨ ꯂꯣꯏꯒ꯭ꯔꯒꯗꯤ꯫ ꯑꯃꯨꯛ ꯍꯥꯏꯔꯣꯏꯕ꯫ ꯂꯣꯏꯗ꯭ꯔꯤ ꯉꯩꯗꯤ ꯑꯗꯨꯝ ꯍꯥꯏꯔꯛꯄꯁꯨ ꯌꯥꯏꯗꯅꯀꯣ꯫
ꯑꯣ ꯍꯣꯏ ꯑꯗꯨꯃꯥꯏꯅ ꯊꯤꯕ ꯍꯥꯏꯔꯨꯔꯗꯤ ꯑꯩꯈꯣꯏꯗꯤ ꯅꯥ ꯀꯣꯔꯤ ꯍꯥꯏꯗꯣ ꯇꯥꯔꯦ꯫
ꯎꯝ ꯑꯗꯨ ꯃꯨꯛ ꯃꯥ ꯉꯁꯥꯏ ꯏꯕꯩ ꯍꯥꯏꯔꯛꯏꯗꯣ ꯐꯣꯟꯗꯩ ꯏꯕꯅꯦ ꯋꯥ ꯍꯥꯏ
ꯐꯣꯟꯗ꯫